ꯇꯥꯔꯤꯕ꯭ꯔꯣ
ꯇꯥꯏꯌꯦ ꯇꯥꯏꯌꯦ
ꯑꯍꯝꯝ ꯀꯃꯥꯏꯟ ꯀꯃꯥꯏꯟ ꯇꯧꯔꯤꯒꯦ
ꯅꯨꯡꯉꯥꯏꯔꯤꯌꯦ ꯅꯪ ꯉꯁꯤ ꯊꯕꯛ ꯑꯃ ꯆꯠꯅꯦ ꯍꯥꯏꯒꯨꯝ ꯇꯧꯒꯤꯗꯥꯏ
ꯍꯞ ꯉꯁꯤꯁꯦ ꯑꯩꯁꯦ
ꯍꯥ
ꯊꯕꯛ ꯑꯃ ꯆꯠꯁꯤꯔꯥꯅ
ꯉꯥꯏꯍꯥꯛ ꯂꯩꯔꯒ ꯆꯠꯇꯣꯏꯔꯣ ꯅꯠꯇ꯭ꯔꯒꯅ ꯅꯨꯡꯘꯤꯟꯗ ꯆꯠꯇꯣꯏꯔꯣ
ꯑꯟꯏꯟꯇꯦꯜꯂꯤꯖꯦꯕꯜ
ꯑꯣ ꯑꯣ ꯀꯔꯤ ꯊꯕꯛ ꯂꯩꯒꯦ ꯑꯩ ꯉꯔꯥꯡ ꯅꯪꯅ ꯊꯕꯛ ꯑꯃ ꯆꯠꯇꯧ ꯂꯩ ꯈꯣꯠꯂꯦ ꯍꯥꯏꯕꯗꯨꯗ ꯑꯩ ꯉ ꯍꯥꯏꯗꯤ ꯀꯔꯤ ꯀꯗꯥꯥꯏꯗ ꯆꯠꯇꯣꯏꯅꯣ ꯀꯩꯗꯣꯏꯅꯣ ꯍꯥꯏꯕꯗꯤ ꯍꯪꯍꯧꯗꯔꯦ ꯀꯗꯥꯥꯏꯗ ꯆꯠꯇꯣꯏꯅꯣ
ꯎꯝ ꯑꯟꯏꯟꯇꯦꯜꯂꯤꯖꯦꯕꯜ ꯈꯣꯏ ꯏꯌꯥꯝꯕ ꯑꯃꯒꯤ ꯑꯟꯏꯟꯇꯦꯜꯂꯤꯖꯦꯕꯜ
ꯑꯧ ꯑꯥꯎ
ꯃꯨꯛꯕꯥꯡꯗꯒ ꯀꯔꯤꯗꯒ
ꯑꯥꯎ
ꯑꯟꯏꯟꯇꯦꯜꯂꯤꯖꯦꯕꯜ ꯑ ꯑꯥꯎ ꯃꯥꯏ ꯂꯨꯍꯣꯡꯕ ꯑꯟꯏꯟꯇꯦꯜꯂꯤꯖꯦꯕꯜ ꯑꯟꯏꯟꯇꯦꯜꯂꯤꯖꯦꯕꯜ ꯑꯟꯏꯟꯇꯦꯜꯂꯤꯖꯦꯕꯜ ꯋꯥꯉꯥꯡꯂꯣꯏ ꯑꯁꯤ ꯌꯥꯝꯅ ꯁꯦꯡꯅ ꯋꯥ ꯉꯥꯡꯊꯣꯛꯇꯕꯅ ꯑꯇꯥꯕꯅ ꯂꯧꯁꯤꯟꯕꯝ ꯈꯪꯗꯔꯦ ꯋꯥꯉꯥꯡꯂꯣꯏ ꯑꯁꯤ ꯌꯥꯝꯅ ꯁꯦꯡꯅ ꯋꯥ ꯉꯥꯡꯊꯣꯛꯇꯕꯅ ꯑꯇꯥꯕꯅ ꯂꯧꯁꯤꯟꯕꯝ ꯈꯪꯗꯔꯦ ꯐꯖꯕꯗꯣ ꯃꯦꯔꯟ ꯀꯂꯔ ꯗꯨ ꯐꯖꯕ ꯑꯗꯨꯝ
ꯑꯧ ꯃꯦꯔꯨꯟ ꯐꯖꯕꯅꯦ ꯍꯥꯏꯗꯤ ꯃꯤꯁꯨ ꯈꯟꯗꯕꯀꯣ ꯍꯥꯏꯗꯤ ꯑꯉꯧꯕꯗꯁꯨ ꯑꯃꯨꯕꯗꯖꯨ ꯑꯗꯨꯝ ꯏꯆꯥꯟꯗ ꯆꯥꯟꯅꯕ ꯍꯥꯏꯗꯣ ꯑꯣꯏꯕꯅꯦ ꯃꯁꯤ
ꯍꯩꯈꯥ ꯑꯄꯠꯄ ꯍꯥꯏꯗꯥꯏ ꯑꯟꯑꯣꯗꯤꯕꯜ
ꯑꯧ ꯑꯥꯎ ꯑꯃ ꯏ ꯃꯆꯨꯗ ꯃꯨꯁꯤꯟꯕꯤ ꯑꯃ ꯂꯩꯕꯗꯨꯅꯦꯕ ꯅꯪ ꯍꯥꯏꯗꯣ ꯅꯠꯇ꯭ꯔꯥ
ꯎꯝ ꯎꯝ
ꯗꯨꯒ ꯃꯥꯒꯤ ꯃꯄꯥꯟ ꯀꯩꯀꯥ ꯍꯛꯄꯗꯨꯗꯤ ꯀꯔꯤ ꯑꯉꯧꯕꯅ ꯑꯣꯏꯕ꯭ꯔꯣ
ꯑ ꯐꯩꯖꯣꯗꯅꯦ
ꯑꯥ
ꯑꯉꯧꯕꯗ ꯑꯗꯒꯤ ꯍꯩꯈꯥ ꯄꯠꯄ ꯃꯆꯨ ꯏ ꯃꯆꯨꯗ ꯃꯤꯁꯤꯟꯕꯗꯨꯅ ꯍꯛꯀꯗꯣꯔꯤꯕꯅꯦꯕꯀꯣ ꯑꯟꯏꯟꯇꯦꯜꯂꯤꯖꯦꯕꯜ ꯍꯦꯠꯇꯨꯅ ꯑꯍ ꯀꯩꯅꯣ ꯃꯆꯨꯗ ꯑꯣꯏꯗꯅ ꯍꯧꯖꯤꯛꯀꯤ ꯍꯩꯈꯥ ꯑꯄꯠꯄ ꯃꯆꯨꯗ ꯑꯣꯏꯌꯦꯕ ꯑꯉꯧ ꯑꯉꯧꯕꯧꯕꯅ ꯇꯨꯡꯒꯤ ꯁ꯭ꯋꯥꯏ ꯇꯥꯔꯛꯄ ꯁ꯭ꯋꯥꯏꯁꯤꯗ ꯍꯌꯦꯡ ꯐꯤꯖꯟ ꯆꯟꯕꯤ ꯑꯣꯏꯗꯣꯏꯅꯦꯕ
ꯑꯣ ꯑꯣ
ꯑꯗꯨꯒ ꯐꯤꯗꯨꯁꯨ ꯑꯃꯨꯛ ꯑꯉꯧꯕ ꯑꯣꯏꯔꯒ ꯃ ꯄꯤꯖꯅ ꯀꯥꯞꯄꯗꯅꯠꯇꯖꯅ ꯆꯔꯛꯑꯒ ꯑꯍꯨꯝꯗꯨ ꯁꯦꯞꯂ ꯍꯥꯏ
ꯎꯝ ꯑꯣ ꯁꯨꯠꯇꯨꯅꯦꯕꯀꯣ
ꯁꯨꯠ ꯇꯣ
ꯁꯨꯠꯇꯨꯗ ꯀꯩꯅꯣ ꯄꯤꯁ ꯑꯍꯨꯝ ꯆꯟꯕ ꯍꯥꯏꯇꯥꯔꯦꯅꯦ ꯐꯤ ꯐꯨꯔꯤꯠꯅꯦ ꯐꯩꯖꯣꯝꯅꯦ ꯂꯦꯡꯌꯥꯟꯗꯨꯅꯦ ꯑꯗꯨꯗ ꯑꯍꯨꯝꯗꯨꯗ ꯂꯨꯄꯥ ꯀꯌꯥ ꯍꯥꯏꯒꯦ
ꯑ ꯑꯍꯨꯝꯗꯨꯗ ꯂꯨꯄꯥ ꯂꯤꯁꯤꯡ ꯇꯔꯦꯠ ꯅꯤꯄꯥꯜ ꯃꯨꯛ ꯗꯨꯝ ꯌꯧꯕꯖꯥꯠꯅꯤꯗ ꯑꯗꯨ ꯈꯔ ꯇꯥꯊꯣꯛ ꯇꯥꯁꯤꯟ ꯇꯧꯔꯒ ꯀꯣ ꯑꯁꯦꯡꯕꯅꯤꯀꯣ ꯀꯥꯟ ꯑꯅꯝꯕ ꯂꯥꯏ ꯂꯩꯕꯅꯦꯀꯣ ꯑꯗꯨꯗꯗꯤ ꯂꯨꯄꯥ ꯂꯤꯁꯤꯡ ꯑꯅꯤꯃꯨꯛꯀꯤ ꯃꯅꯨꯡꯗ ꯑꯗꯨꯝ ꯐꯪꯕ ꯃꯥꯜꯂꯦꯕ ꯀꯣ
ꯎꯝ
ꯍꯧꯖꯤꯛꯀꯤꯁꯤꯅ ꯑꯗꯨꯝ ꯑꯩꯈꯣꯏꯒꯤ ꯌꯣꯡꯈ ꯀꯣꯟꯗ ꯑꯗꯨꯝ ꯁꯥꯖꯜ ꯑꯣꯏꯗꯣꯏꯅꯦꯕ ꯇꯔꯦꯠ ꯇꯔꯦꯠ ꯆꯝꯉꯥ ꯇꯧꯋꯤ
ꯑꯧ ꯍꯥꯏꯗꯤ ꯑꯗꯨꯒꯨꯝꯕ ꯄꯣꯠꯇꯨꯗꯤ ꯑꯍꯣꯡꯕ ꯀꯩꯅꯣ ꯇꯧꯕꯗꯤ ꯆꯤꯡꯗ꯭ꯔꯦ ꯍꯥꯏꯗꯤ ꯂꯥꯛꯇꯣꯏ ꯄꯣꯠꯇꯣ ꯃꯨꯀꯥꯅ ꯀꯩꯅ ꯐꯦꯜꯂꯛꯄ ꯑꯗꯒꯤ ꯂꯩꯗꯅꯀꯣ ꯐꯩꯖꯣꯝ ꯉꯥꯛꯇ ꯍꯥꯏꯕ ꯄꯥꯛ ꯆꯥꯎꯔꯛꯏꯅꯤ ꯑꯗꯒꯤ ꯌꯣꯡꯈꯝꯗ ꯁꯥꯔꯛꯄ ꯑꯣꯏꯔꯒꯗꯤ ꯀꯣꯟꯗ ꯁꯥꯕ ꯑꯣꯏꯔꯒꯗꯤ ꯍꯥꯏꯗꯤ ꯄꯣꯠꯇꯣ ꯁꯥꯕꯗ ꯑꯩꯈꯣꯏꯁꯨ ꯐꯤ ꯁꯨꯝ ꯁꯥꯕꯗ ꯈꯪꯉꯦ ꯋꯥꯔꯤꯅꯦꯕ ꯑꯗꯣ ꯐꯩꯖꯣꯝꯗꯨꯅꯁꯨ ꯍꯦꯟꯅ ꯐꯤꯗꯩꯗꯤ ꯄꯥꯛ ꯆꯥꯎꯕ ꯍꯦꯟ ꯑꯗꯩ ꯁꯥꯡꯕ ꯑꯗꯒꯤ ꯀꯩꯅꯣ ꯀꯩ ꯍꯥꯏꯇꯥꯔꯦ ꯂꯪ ꯆꯪꯕ ꯆꯟꯕ ꯈꯣꯠꯄꯁꯦ ꯍꯦꯟꯗꯣꯏꯅꯦꯕ ꯑꯗꯨ ꯑꯗꯨꯅ ꯐꯩꯖꯣꯝꯗꯣ ꯈꯛꯇꯪꯗ ꯑꯗꯨꯝ ꯃꯃꯜꯗꯣ ꯑ ꯌꯧꯔꯝꯒꯅꯤ ꯐꯩꯖꯣꯝꯗꯣ ꯈ ꯇꯣꯉꯥꯟꯅ ꯂꯧꯒꯦꯕ ꯍꯥꯏꯕꯗꯨꯁꯨ ꯑꯗꯨꯒ ꯑꯃꯨꯛ ꯂꯤꯁꯤꯡ ꯅꯪꯒ ꯇꯔꯦꯠ ꯌꯧꯋꯦꯒ ꯍꯥꯏꯁꯤꯗꯤ ꯑꯃꯨꯛ ꯀꯩ ꯍꯥꯏꯇꯥꯔꯦ ꯃꯤꯒꯤꯁꯨ ꯁꯦꯟꯗꯣꯡ ꯄꯥꯗꯣꯡ ꯀꯩꯀꯥꯗꯣ ꯈꯔ ꯌꯥꯎꯔꯀꯥꯟꯗ ꯁꯨꯠ ꯍꯥꯏꯖꯦ ꯃ ꯇꯕꯨ ꯍꯥꯏꯗꯤ ꯑꯩꯈꯣꯏꯁꯨ ꯉꯥꯏꯔꯦ ꯔꯥꯅꯤ ꯑꯃ ꯑꯗꯩ ꯐꯤ ꯑꯃ ꯑꯗꯒꯤ ꯐꯅꯦꯛ ꯑꯃ ꯇꯣꯉꯥꯟ ꯇꯣꯉꯥꯟꯅ ꯂꯩꯕ ꯑꯗꯒꯤ ꯁꯨꯠ ꯈꯤꯇꯪ ꯍꯦꯛ ꯆꯥꯟꯅꯕ ꯃꯈꯣꯡ ꯀꯠꯂꯛꯑꯒ ꯃꯤꯁꯨ ꯇꯧꯔꯛꯏꯅꯤꯅ ꯍꯥꯏꯗꯤ ꯁꯨꯠ ꯁꯨꯠ ꯁꯦꯝꯃꯒ ꯌꯣꯜꯂꯛꯄ ꯍꯥꯏꯁꯤꯃꯗꯤ ꯄꯩꯁꯥꯗꯨ ꯈꯤꯇꯪꯗꯤ ꯑꯗꯨꯝ ꯆꯥꯝꯃꯉꯥ ꯆꯥꯇ꯭ꯔꯨꯛꯃꯛꯨ ꯑꯣꯏꯔ ꯑꯗꯨꯝ ꯍꯦꯟꯖꯕꯅꯦꯕ
ꯑꯗ ꯑꯃꯨꯕ ꯃꯆꯨꯁꯨ ꯌꯥꯎꯔꯤꯕꯣ ꯀꯨꯝ
ꯑꯥ
ꯑꯉꯥꯎꯕꯗ ꯑꯃꯨꯕꯅ ꯅꯣꯡꯃ ꯐꯤꯖꯤꯟ ꯆꯜꯂꯒ ꯐꯨꯔꯤꯠꯇꯨꯗꯅꯔꯝꯕꯀꯣ ꯑꯃꯨꯕ ꯑꯣꯏꯔꯒ ꯍꯥꯎꯕꯅ ꯃ ꯐꯤꯖꯪ ꯆꯪꯕꯤ ꯃꯆꯨꯗꯣ ꯍꯥꯏꯗꯤ ꯈꯦꯅꯍꯟꯕ ꯈꯦꯠꯅꯕ ꯃꯆꯨꯗꯀꯣ
ꯎꯝ ꯎꯝ
ꯑꯗꯨ ꯑꯃꯨꯕꯗꯨꯗꯤ ꯉꯥꯏꯗꯦꯗꯀꯣ ꯈꯜꯂꯒ ꯌꯦꯅꯤ ꯅꯨꯗꯥꯡꯗ ꯁꯦꯠꯄꯒꯤ ꯈꯔ ꯀꯩꯅꯣ ꯇꯧꯗ꯭ꯔ
ꯎꯝ ꯃꯥ ꯍꯥꯏꯗꯤ ꯑꯩꯈꯣꯏꯒꯤ ꯁꯨꯝ ꯆꯠꯅꯕꯤ ꯑꯣꯏꯅ ꯑꯗꯨꯝ ꯀꯩ ꯍꯥꯏꯇꯥꯔꯦ ꯂꯨꯍꯣꯡꯒꯨꯝꯕ ꯑꯗꯒꯤ ꯑꯁꯤ ꯑꯅꯥꯏ ꯊꯧꯗꯣꯛ ꯍꯥꯏꯒꯦꯔꯥ ꯅꯠꯇ꯭ꯔ ꯆꯨꯔꯥꯀꯣꯔꯣꯟ ꯀꯩꯀꯥ ꯂꯩꯔꯤꯕ ꯃꯌꯥꯝꯁꯤ ꯑꯌꯥꯝꯕꯗꯤ ꯏꯆꯟꯗ ꯆꯟꯅꯅꯕ ꯍꯥꯏꯔꯨꯔꯒꯗꯤ ꯑꯉꯧ ꯄꯥ ꯍꯥꯏ ꯁꯤꯅꯦꯕ ꯑꯃꯨꯛ ꯑꯗꯨ ꯑꯃꯣ ꯑꯉꯧꯕ ꯍꯥꯏꯁꯤꯁꯨ ꯑꯗꯨꯝ ꯈꯨꯗꯤꯡꯃꯛꯇ ꯍꯥꯏꯗꯤ ꯁꯨꯝ ꯂꯨꯍꯣꯡ ꯈꯣꯡꯗꯣꯡꯕꯗꯗꯤ ꯑꯃꯨꯛ ꯃꯆꯨ ꯅꯥꯏꯕꯁꯨ ꯑꯃꯨꯛ ꯁꯦꯠꯄ ꯌꯥꯏꯗꯅ ꯑꯗꯨꯝ ꯀꯟ ꯅ ꯍꯦꯛ ꯀꯟ ꯇꯧꯕ ꯑꯗꯩ ꯁꯨꯝ ꯑꯁꯤ ꯑꯅꯥꯒꯤꯗꯅ ꯑꯃꯨꯛ ꯑꯉꯧꯕꯒꯨꯝꯕꯁꯤꯅ ꯍꯦꯛ ꯐꯩꯖꯣꯝ ꯑꯗꯩ ꯐꯨꯔꯤꯠ ꯃꯆꯥ ꯐꯨꯔꯤꯠ ꯅꯤꯃꯥꯏ ꯀꯅ ꯂꯩꯕꯁꯤꯡꯗꯣ ꯑꯗꯨꯃꯥꯏꯅ ꯃꯇꯝ ꯃꯇꯝꯗꯨꯒꯤ ꯃꯇꯨꯡ ꯃꯇꯨꯡꯏꯟꯅ ꯑꯉꯧꯕ ꯉꯥꯛꯇ ꯁꯦꯠꯄꯁꯨ ꯌꯥꯄꯣꯟꯇꯦ ꯑꯗꯨꯃꯥꯏ ꯑꯗꯨꯝ ꯇꯧꯕ ꯄꯥꯝꯕ ꯌꯦꯡꯕ
ꯑ ꯅꯪꯕꯨ ꯅꯪꯒꯤ ꯀꯣꯟꯗ ꯅꯨꯃꯤꯠ ꯈꯔ ꯇꯥꯡꯕ ꯍꯧꯖꯤꯛꯀꯥꯟ ꯃ ꯐꯤꯗꯝ ꯍꯠꯄ ꯍꯧꯅꯤꯅ ꯇꯧꯔꯤꯗꯅ ꯀꯃꯥꯏꯅ ꯇꯧꯔꯤꯅ ꯑꯩꯁꯨ ꯅꯨꯃꯤꯗ ꯍꯧꯕꯗꯧꯕ ꯅꯨꯃꯤ ꯆꯍꯤꯁ ꯑ ꯅꯠꯇ꯭ꯔꯡ ꯀꯦꯂ ꯑꯇꯥꯡꯕꯕꯨꯗꯤ ꯄꯨꯗꯕ ꯁꯨꯡꯌꯥ ꯌꯥꯗꯕ ꯑꯗꯨꯅ ꯍꯦꯛ ꯇꯧꯗꯅꯤꯀꯣ ꯑꯗꯨꯅ
ꯀꯔꯝꯕꯅꯣ ꯅꯪꯅ ꯍꯥꯏꯁꯦ ꯍꯥꯏꯗꯤ ꯐꯤꯗꯨꯔꯣ ꯅꯠꯇ꯭ꯔꯒꯅ
ꯑꯣ ꯐꯅꯦꯛ ꯇꯣ ꯐꯅꯦꯛ ꯑꯃ ꯈꯔ ꯇꯥꯡꯕ ꯂꯨꯄꯥ ꯂꯤꯁꯤꯡ ꯑꯅꯤꯒ ꯆꯍꯨꯝ ꯆꯅꯤ ꯍꯦꯛ ꯄꯤꯕ
ꯑꯣ ꯑꯣ ꯑꯗꯨꯒꯤꯗꯣ ꯍꯣꯏ ꯑꯩꯁꯨ ꯍꯥꯏꯗꯤ ꯏꯁꯥꯅ ꯑꯗꯨꯝ ꯊꯥꯏꯅꯗꯤ ꯋꯥꯟ ꯄ꯭ꯂꯥꯏ ꯀꯩꯅꯣ ꯍꯥꯏꯗꯤ ꯄꯣꯂꯤꯁꯇꯔꯗ ꯃꯨꯀꯥ ꯐꯦꯟꯕ ꯋꯥꯟ ꯄ꯭ꯂꯥꯏ ꯁꯨꯠꯀꯨꯝꯕ ꯑꯗꯨꯒꯨꯝꯕꯁꯦ ꯁꯥꯔꯛꯈ꯭ꯔꯦ ꯑꯗꯨꯒ ꯑꯩꯅ ꯍꯧꯖꯤꯛꯀꯤ ꯃꯌꯨꯡꯗ ꯑꯗꯨꯃꯥꯏꯅ ꯑꯗꯒꯤ ꯃꯐꯦꯟꯗ ꯐꯩꯕꯥꯛ ꯀꯩꯀꯥ ꯐꯦꯟꯕꯗꯣ ꯑꯗꯨꯒꯨꯝꯕꯗꯨ ꯗꯤ ꯍꯥꯏꯗꯤ ꯍꯟꯗꯛꯅ ꯑꯍꯥꯟꯕꯅꯦꯕ ꯁꯨꯝ ꯁꯥꯗꯣꯏꯁꯦ ꯑꯗꯨꯗ ꯐꯅꯦꯛꯇꯣ ꯍꯥꯏꯗꯤ ꯁꯨꯝ ꯕꯖꯥꯔꯗꯩ ꯂꯩꯔꯨꯕ ꯍꯥꯏꯁꯤꯗꯤ ꯀꯩ ꯍꯥꯏꯇꯥꯔꯦꯀꯣ ꯑꯩꯅ ꯍꯥꯏꯗꯤ ꯃꯄꯥꯟ ꯑꯄꯥꯝꯕ ꯃꯆꯨꯗꯣ ꯍꯦꯛ ꯌꯥꯎꯔꯝꯗꯕ ꯑꯗꯒꯤ ꯀꯩꯅꯣ ꯐꯪꯗꯕ ꯈꯣꯠꯄꯁꯨ ꯍꯦꯛ ꯌꯥꯎꯋ ꯑꯗꯩ ꯑꯩꯒꯤ ꯐꯤꯒꯤ ꯍꯦꯛ ꯂꯩꯔꯤꯕ ꯃꯆꯨꯁꯤꯒ ꯍꯦꯛ ꯆꯥꯟꯅꯅꯤꯡꯕ ꯑꯣꯏꯍꯟꯅꯤꯡꯕꯗꯣ ꯍꯦꯛ ꯐꯪꯗꯕ ꯂꯣꯏ ꯊꯣꯛꯈꯤꯕꯒꯨꯝꯕ ꯑꯗꯒꯤ ꯀꯥꯔꯛꯇꯦ ꯑꯗꯨꯒꯤ ꯃꯆꯨꯗꯨꯗꯤ ꯑꯗꯨꯥꯏꯅ ꯁꯨꯝ ꯌꯥꯎꯕꯗꯨꯒꯤ ꯁꯥꯕ ꯍꯩꯇꯕꯁꯨ ꯅꯠꯇꯕꯅꯤꯅ ꯁꯥꯁꯤꯔꯥꯅ ꯇꯧꯕꯅꯦ ꯑꯗ ꯑꯩꯅ ꯇꯧꯒꯗꯣꯏꯁꯤꯅ ꯐꯅꯦꯛꯁꯤꯗ ꯍꯥꯏꯗꯤ ꯃꯄꯥꯟꯁꯦ ꯃꯆꯨꯁꯦ ꯑꯍꯨꯝ ꯍꯥꯞꯁꯤꯔꯥꯅ ꯇꯧꯕꯅꯦꯕ ꯑꯗꯨꯒ ꯑꯩꯁ ꯑꯗꯨꯝ ꯃꯆꯨ ꯃꯥꯟꯅꯗꯕ ꯇꯨ ꯑꯍꯨꯝꯗꯨ ꯑꯃꯃꯝ ꯍꯧꯔꯒ ꯑꯗꯨꯃꯥꯏꯅ ꯇꯧꯁꯤꯔꯅ ꯇꯧꯕꯅꯦ ꯑꯗꯨꯗ ꯍꯥꯏꯗꯤ ꯑꯗꯨꯒꯤ ꯐꯅꯦꯛꯇꯣ ꯁꯥꯅꯤ ꯈꯣꯠꯅꯦ ꯀꯥꯏꯅ ꯁꯨꯝ ꯏꯅꯝꯃ ꯍꯣꯏ ꯏꯆꯦꯁꯤꯡ ꯀꯩꯀꯩ ꯈꯪꯕꯈꯩꯗꯨꯗꯤ ꯃꯣꯏ ꯑꯗꯨꯝ ꯂꯧꯒꯦ ꯂꯧꯒꯦꯅꯁꯨ ꯃꯌꯥꯝ ꯍꯥꯏꯌꯦ ꯑꯗꯨꯝ ꯅꯪ ꯄꯥꯝꯃꯁꯨ ꯀꯔꯝꯕ ꯃꯆꯨ ꯄꯥꯝꯃꯤꯅꯣꯗꯣ ꯑꯗꯨꯝ ꯍꯥꯏꯔꯛꯑꯣ ꯅꯪꯅ ꯄꯥꯝꯕꯗꯨꯁꯨ ꯑꯍꯨꯝꯁꯤ ꯃꯅꯨꯡꯗ ꯑꯃ ꯑꯗꯨꯝ ꯊꯧꯕ ꯌꯥꯏꯗꯅꯀꯣ ꯁꯥꯔꯤꯉꯩꯗꯨꯗ
ꯎꯝ ꯎ ꯃꯥꯅ ꯁꯥꯔꯛꯄ ꯄꯣꯠꯣ ꯑꯗꯨꯝ ꯍꯧꯖꯤꯛꯀꯥꯟ ꯆꯠꯂꯕ ꯑꯗꯨꯝ ꯁꯥꯔꯒ ꯑꯗꯨꯅ ꯑꯗꯨ ꯃꯗꯤ ꯑꯩꯈꯣꯏ ꯑꯩꯅ ꯁꯦꯝꯪꯖꯗꯣꯏꯅꯤ ꯅꯅ ꯑꯄꯥꯝꯕꯒꯤꯗꯤ ꯈꯔ ꯈꯠꯅꯕ ꯑꯃ ꯇꯧꯔꯒꯗ ꯑꯗꯨꯔꯤꯃ ꯑꯗꯨ
ꯁꯨꯃꯥꯏꯅ ꯇꯧꯗꯣꯏꯅꯦ ꯍꯥꯏꯗꯤ ꯎ ꯐꯅꯦꯛꯁꯦ ꯃꯊꯛꯀ ꯃꯈꯥꯒꯁꯦ ꯑꯅꯤꯃꯛꯁꯦ ꯂꯣꯏꯅꯗꯤ ꯀꯣꯠꯇꯣꯏꯅꯤꯗꯅ ꯑꯗꯨꯗ ꯑꯩꯈꯣꯏꯒꯤ ꯃꯊꯛꯇ ꯑꯩꯈꯣꯏꯒꯤ ꯈ꯭ꯋꯥꯡꯒꯤ ꯃꯊꯛꯇ ꯂꯩꯔꯛꯀꯗꯧꯕ ꯐꯅꯦꯛꯇꯣ ꯑꯗꯨꯒꯤꯗꯨꯅ ꯑꯃꯨꯛ ꯑꯩꯈꯣꯏꯒꯤ ꯑꯔꯪ ꯕꯤ ꯍꯥꯏꯗꯤ ꯑꯃ ꯀꯤꯅꯥꯔ ꯍꯥꯏꯇꯥꯔꯦꯀꯣ ꯑꯗꯨꯗꯣꯍ ꯠꯅꯗꯦ ꯍꯥꯏ ꯑꯗꯨꯒ ꯃꯈꯥ ꯊꯪꯕ ꯈꯣꯡꯒꯤ ꯃꯈꯥ ꯑꯣꯏꯔꯛꯀꯗꯧꯕ ꯄꯣꯠꯇꯨꯅ ꯑꯃꯨꯛ ꯀꯤꯅꯥꯔꯁꯦ ꯍꯥꯞꯄꯒ ꯁꯥꯟꯅꯩꯌꯦ ꯃꯨꯀꯥꯁꯤꯡꯁꯦ ꯦ ꯍꯥꯏꯗꯤ ꯀꯩꯒꯤꯅꯣ ꯍꯥꯏꯔꯀꯥꯟꯗ ꯃꯨꯀꯥ ꯑꯩꯈꯣꯏꯒꯤ ꯐꯩꯕꯥꯛ ꯇ ꯍꯥꯏꯔꯣ ꯁꯨꯝ ꯃꯐꯦꯟꯗꯨꯅ ꯑꯔꯥꯡꯕ ꯉꯆ ꯃ ꯍꯥꯏꯗꯤ ꯀꯩꯅꯣ ꯇꯧꯕ ꯌꯥꯎꯕꯅꯤꯅ ꯑꯗꯨꯗꯨꯅ ꯐꯦꯜꯂꯛꯄ ꯃꯇꯝꯗ ꯐꯅꯦꯛꯇꯣ ꯃꯄꯥꯟꯗꯣ ꯍꯥꯏꯗꯤ ꯀꯤꯅꯥꯔ ꯌꯥꯎꯗ ꯇꯥꯔꯒꯗꯤ ꯈꯤꯇꯪ ꯃꯌꯦꯛ ꯁꯦꯡꯅ ꯎꯕꯁꯦ ꯋꯥꯠꯄꯅꯦꯕ
ꯑ ꯀ ꯀ
ꯑ ꯑ ꯑꯗꯨꯗꯨꯒꯤ ꯑꯗꯨꯝ ꯃꯈꯥꯗꯨꯅ ꯀꯩꯅꯣ ꯁꯨꯝꯒꯤ ꯅꯥꯒ ꯍꯥꯞꯄꯀꯥꯟꯗ ꯍꯥꯏꯗꯤ ꯃꯃꯤꯠꯇꯨ ꯂꯪꯊꯣꯛꯄꯗꯧꯅ ꯃꯆꯨ ꯊꯣꯛꯄꯗꯧꯅꯁꯨ ꯇꯧꯋꯦꯕ ꯎꯍꯟꯕ ꯍꯥꯏꯇꯥꯔꯦꯅꯦ ꯑꯗꯨꯒꯤ ꯄꯣꯠꯇꯣ ꯃꯌꯦꯛ ꯁꯦꯡꯅ ꯑꯗꯨꯃꯥꯏꯅ ꯇꯧꯔꯒ ꯇꯧꯕꯅꯤ ꯑꯗꯨꯅ ꯑꯗꯨꯝ ꯍꯥꯏꯗꯤ ꯄꯥꯝꯕ ꯄꯥꯝꯕꯗꯣ ꯁꯥꯔꯤꯉꯩꯗ ꯍꯥꯞꯍꯧꯔꯁꯤ
ꯍꯣꯏ ꯍꯣꯏ ꯇꯧꯔꯁꯦ ꯑꯗꯨꯃꯥꯏꯅ ꯇꯧꯒꯗꯥꯃꯦ ꯑꯗꯨꯗꯤ ꯑꯩꯁ ꯑꯃꯨꯛ ꯊꯝꯃꯒꯦꯅꯦꯀꯣ ꯍꯣꯏ ꯊꯕꯛꯇꯣ ꯇꯧꯊꯣꯛꯑꯣ ꯊꯣꯛꯅꯕ ꯑꯝꯇꯪ ꯇꯧꯒꯤꯒꯦ ꯀꯣꯟꯅ ꯑꯃꯨꯛ ꯁꯥꯔꯥꯁꯦ ꯋꯥꯔꯤꯁꯦꯀꯣ
ꯍꯣꯏ ꯍꯣꯏ ꯌꯥꯏꯌꯦ ꯌꯥꯏꯌꯦ
ꯎꯝ